ꯅꯦ ꯀꯩ ꯍꯥꯏꯩꯔꯛꯑꯕ ꯍꯧꯖꯤꯛ ꯀꯒꯤꯅꯣ ꯈꯪꯕ꯭ꯔꯥ ꯍꯥꯏꯔꯤꯁꯦ ꯊꯥꯎ ꯌꯥꯎꯗꯕ ꯇꯧꯕꯤꯌꯣꯅ
ꯍꯣꯏ ꯑꯣ ꯑꯣ ꯃꯥ ꯗꯥꯏꯇꯤꯡꯗ ꯂꯩꯏꯔꯤꯝꯅꯦ ꯀꯦꯛ ꯀꯨꯝꯕꯒ ꯕꯤꯗꯣ
ꯅꯤꯅ
ꯆꯍ ꯌꯥꯎꯗꯕ ꯆꯣꯀ꯭ꯂꯦꯠꯀꯨꯝꯕ
ꯎꯝ ꯊꯥꯎ ꯌꯥꯎꯗꯕ ꯑ ꯏꯁꯃꯣꯛ ꯄꯣꯛꯀꯨꯝꯕ ꯑꯣꯏꯅ ꯄꯤꯕꯤꯌꯣ
ꯈꯪꯗꯒ ꯃꯤ ꯑꯩꯅ ꯃꯊꯁꯨ ꯑ ꯐꯥꯁ ꯐꯨꯗꯀꯨꯝꯕ ꯆꯥꯔꯣꯏꯁꯦ ꯍꯥꯏꯔꯒꯁꯨ ꯍꯥꯏꯗꯤ ꯂꯩꯗꯅ ꯑꯁꯣꯝ
ꯅꯨꯄꯥꯔꯣꯝꯒꯤ ꯄꯔꯥꯊꯥ ꯍꯥꯎꯕꯗꯣ ꯑꯗꯨꯗ ꯑꯣꯏꯅ ꯆꯠꯁꯦ ꯍꯥꯏꯌꯨꯀꯣ
ꯏꯕꯦꯝꯃ ꯑꯗꯨꯗꯤꯅꯦ ꯅꯪ ꯅꯪ ꯍꯥꯏꯔꯨꯔꯣ ꯅꯪ ꯍꯥꯏꯔꯨꯔꯣ ꯑꯩꯗꯤ ꯀ ꯉꯝꯃꯣꯏ ꯑꯗꯨꯒꯨꯝꯕ ꯍꯥꯏꯕ ꯅꯪ ꯍꯥꯏꯌꯣ ꯅꯪ ꯍꯥꯏꯌꯣ ꯅꯪ
ꯅꯪꯒ ꯈꯪꯅꯕꯗ ꯍꯥꯏꯕꯅꯤ
ꯑꯩ ꯈꯪꯅꯕ ꯐꯅꯌꯥꯝ ꯐꯅꯌꯥꯝ ꯈꯪꯅꯕ ꯑꯣꯏꯇꯥꯔꯒꯁꯨꯅꯦ ꯑꯁꯤ ꯆꯥꯅꯤꯡꯉꯤ ꯑꯁꯤꯃꯊꯤꯗꯣ ꯍꯥꯏꯕ ꯑꯩꯒꯤ ꯄꯨꯟꯁꯤꯗ ꯁꯨꯡꯌꯥꯎ ꯌꯥꯎꯔꯛꯇ꯭ꯔꯤ
ꯀꯥꯏꯗ ꯆꯥꯁꯤꯒꯦ ꯑꯗꯨꯗꯤ ꯁꯥꯏꯅ ꯍꯪꯔꯉꯗꯤ ꯀꯥꯏꯗ ꯆꯁꯤ ꯌꯦ ꯍꯥꯏꯦ ꯑ ꯁꯣꯝꯒꯤꯗ ꯀ ꯑꯦꯐꯁꯤ ꯅꯨ ꯑꯦꯐꯁꯤ ꯇꯗꯤ ꯍꯥꯎ ꯀꯌꯥ ꯍꯥꯏꯕ
ꯑꯗ
ꯅꯤꯅꯤ ꯀꯅꯥ ꯑꯗꯒꯤ ꯃꯤꯅ ꯍꯥꯏꯕꯗ ꯌꯣꯒ ꯃꯃꯥꯡꯁꯤꯗꯣ ꯍꯥꯎꯋꯦ ꯍꯥꯏꯒꯨꯝ ꯇꯥꯏ ꯇꯤꯟ ꯇꯤꯟ ꯃꯆꯥ ꯑꯃ ꯂꯩꯦꯕꯤꯗꯣ
ꯎꯝ
ꯇꯨ ꯍꯥꯎꯋꯟ ꯇꯥꯏ
ꯏꯡꯌ ꯑꯍꯥꯟꯕ ꯂꯥꯛꯄꯗ ꯂꯥꯛꯑꯣ ꯂꯥꯛꯑꯣ ꯀꯦ ꯁꯤꯕꯤꯖꯩ ꯂꯥ ꯄꯨꯁꯤꯂꯗꯤ ꯀꯦꯁꯤꯗ ꯄꯖꯩꯅꯤ
ꯅꯪꯗꯤ ꯑꯁꯦꯡꯕꯅꯤꯅ ꯑꯗꯨꯝ ꯆꯥꯔꯅꯤ
ꯃꯦꯃꯥ ꯃ ꯀꯦꯑꯦꯞꯁꯤ ꯄꯤꯖꯒꯦ ꯂꯥꯛꯑꯣ ꯆꯥꯁ ꯆꯔꯛꯇꯦ ꯍꯥꯏꯕꯅꯤꯅ ꯍꯥꯏ ꯅꯥꯔꯕ ꯅꯤꯊꯣꯏꯒ ꯑꯩꯒ ꯑ ꯌꯦꯡꯅꯩ ꯗꯣꯛꯐꯦꯠ ꯅꯣꯐꯦꯠꯀ ꯌꯦꯡꯅꯩ ꯑꯗꯨꯗꯨꯒ ꯑꯗꯨ ꯑꯣꯏꯅꯦ ꯑꯁꯤꯁꯤꯔꯥ ꯎꯝ ꯑꯦ ꯑꯦꯝ ꯌꯨꯒꯤ ꯀꯦꯞꯁꯤꯅꯤ ꯌꯔ ꯋꯥꯔ ꯇꯨꯃꯤꯟ ꯂꯩ
ꯑꯦꯝꯌꯨ ꯃꯅꯨꯡꯁꯦ ꯈꯣꯏꯅꯤꯅ ꯀꯣꯏꯗ꯭ꯔꯤꯁꯦ ꯃꯣꯏ ꯑꯥꯔꯁ ꯀꯥꯡꯒꯨꯔꯣꯝꯗꯨꯒ ꯅꯨꯄꯥꯔꯣꯝꯒꯤ ꯑ ꯀꯩꯅꯣꯗꯨꯒ ꯈꯛꯇ ꯉꯥꯏꯔꯦꯀꯣ ꯍꯣꯁꯇꯦꯜꯗꯨꯒ ꯍꯣꯁꯇꯦꯜ ꯔꯣꯝꯗꯨꯗꯤ ꯆꯪꯕ ꯐꯔꯛ ꯇꯥꯔꯦ ꯅꯠꯇ꯭ꯔꯥ
ꯑꯗꯨꯝ ꯆꯪꯕꯅꯤ
ꯇꯟꯗꯔꯣꯏꯑꯦ
ꯑꯩꯗꯤ ꯆꯪꯉꯨꯔꯦ ꯑꯗꯨꯝ ꯍꯣꯁꯇꯦꯜ ꯔꯣꯝꯗꯣ
ꯀꯦꯍꯦ ꯍꯦ ꯅꯪ ꯅꯪ ꯆꯪꯉꯨꯕ ꯀꯥꯟꯗ ꯅꯨꯞ ꯅꯨꯄꯥꯁꯤꯡꯗꯣ ꯅꯪꯉꯣꯟꯗꯩ ꯉꯥꯛꯊꯣꯛꯅꯕꯒ ꯇꯧꯔꯝꯒꯅꯤꯅꯦ
ꯍꯍ ꯅꯠꯇꯦꯍꯦ ꯃꯅꯨꯡꯒꯤ ꯂꯥꯟ ꯖꯤꯟꯕ ꯅꯠꯇꯦꯌ ꯍꯧꯖꯤꯛꯀꯤ ꯄꯔꯦꯡ ꯂꯩꯕꯗꯣ ꯑꯈꯣꯏꯅ ꯆꯥꯕꯗꯛ ꯄꯔꯦꯡꯗꯣ ꯑꯗꯨꯗ ꯂꯝꯕꯤ ꯍꯥꯏꯒꯤꯕꯗꯣ ꯑꯗꯨꯗꯨꯅ ꯀꯩꯅꯣꯗ ꯊꯣꯛꯂꯛꯀꯗꯨꯏꯅꯦꯕ
ꯑꯗꯣꯝꯗꯗꯤ ꯆꯠꯂꯦꯍꯦ ꯑꯗꯣꯝꯗꯗꯤ ꯆꯠꯂꯨꯔꯦ ꯑꯩ ꯑꯗꯣ ꯐꯥꯕ ꯅꯠꯇꯦ ꯑꯦꯝ ꯃꯥꯏ ꯇꯤ ꯃꯟ ꯅꯤꯡ ꯃꯣꯏ ꯅꯨꯄꯤꯔꯣꯝꯒꯤ ꯅꯥꯀꯟꯒꯤꯗꯣ
ꯑꯣ ꯑꯣ ꯑꯗꯨꯗꯤ ꯑꯩ ꯆꯠꯂꯨꯔꯦ ꯍꯣꯏ ꯑꯗꯨꯕꯨꯗꯤ ꯆꯠꯇꯔꯤ ꯑꯗꯨꯕꯨꯗꯤ ꯑꯩ ꯑ ꯀꯩꯅꯣ ꯉꯥꯅꯨ ꯊꯤꯟꯕ ꯆꯠꯂꯨ ꯑꯦꯕ
ꯑꯣ ꯑꯗꯨ ꯑꯗꯨꯏ ꯂꯝꯕꯤꯗꯨꯕꯨꯗꯤ ꯑꯩ ꯆꯠꯂꯦꯕ ꯑꯃꯨꯛ ꯈꯛ ꯂꯝꯕꯤꯌꯨ ꯐꯠꯇꯦ
ꯍꯇꯦ
ꯑꯈꯣꯏꯒꯤ ꯀꯩꯅꯣꯗꯣ ꯈꯣꯏꯒꯤ ꯁꯨꯄꯔꯅꯦꯈ꯭ꯔꯥ ꯃꯥꯟꯕꯤꯗꯣ ꯇꯥꯔꯛꯇꯣꯏꯖꯥꯠꯂꯥ
ꯍꯪꯅꯤꯕꯦꯝꯃ ꯐꯅꯌꯥꯝꯁꯨ ꯆꯥꯎꯔꯕꯅꯦ ꯐꯅꯌꯥꯝꯖꯨ ꯐꯝꯗꯣ ꯋꯥꯡꯉꯕꯅꯤ ꯂꯦꯝꯅ ꯂꯩ ꯏꯊꯣꯛꯇꯦ ꯈꯪꯗꯦꯗ ꯆꯒꯥ ꯆꯒꯠ ꯄꯥꯝꯒꯤꯕꯁꯤꯅ ꯄꯥꯝꯒꯤꯕꯁꯤꯅ ꯂꯦꯝꯊꯣꯛꯎ ꯍꯥꯏꯕꯁꯤꯗꯕꯨ ꯌꯥꯗꯦ ꯍꯥꯏꯕꯅꯤꯅ
ꯃꯥꯏ ꯃꯈꯥꯗꯅꯦ ꯀꯩꯅꯣ ꯇꯧꯕ ꯀꯥꯡꯒꯨ ꯅꯨꯡꯉꯥꯏꯇꯦ ꯍꯥꯏꯉꯣ ꯄꯤ ꯍꯩꯁ ꯆꯤ
ꯀꯅꯥꯟꯅꯨꯡꯉꯥꯏꯖꯔꯤꯒꯦ
ꯑꯗꯤ ꯁꯥꯔꯣꯏ ꯍꯦꯅꯣ ꯑꯣꯏꯅ ꯑꯃꯨꯛ ꯁꯠ ꯁꯠ ꯇꯧꯔ ꯆꯛ ꯇꯛ ꯇꯧꯒꯦ ꯍꯥꯏꯌꯦꯕ ꯍꯥꯏꯗꯤ ꯑꯗꯨꯝ ꯅꯨꯡꯉꯥꯏꯕꯗꯣ ꯑꯣꯏ ꯍꯥꯏꯌꯦꯕ ꯁꯥꯔ ꯑꯦꯟꯊꯅꯤꯁꯨ ꯑꯗꯨꯝ ꯅꯨꯡꯉꯥꯏ ꯍꯥꯏꯌꯦꯕ ꯍꯗꯨꯒ ꯑ ꯁꯔ ꯄ꯭ꯔꯤꯌꯣꯀꯨꯃꯥꯔꯁꯨ ꯑꯗꯨꯝ ꯍꯥꯏꯗꯤ ꯃꯥꯅ ꯑꯍꯜ ꯑꯣꯏꯁꯜꯂꯛꯄꯩꯔꯥ ꯈꯪꯗꯦ ꯍꯥꯏꯗꯤ ꯌꯥꯝ ꯇꯞꯊꯕꯗꯨ ꯑꯣꯏ ꯍꯥꯏꯌꯦꯕ ꯀꯩꯅꯣ ꯐꯪꯉꯦ ꯀꯅꯣ ꯇꯧꯋꯦꯗ ꯃꯗꯤ ꯐꯥꯁ ꯀꯂꯥꯁ ꯀꯖꯦ ꯑꯍꯟ ꯑꯣꯏꯔꯑꯦꯅ ꯂꯧ ꯗꯤꯅ
ꯁꯅꯤꯌꯔ ꯁꯤꯇꯤꯖꯦꯟ
ꯎꯠ ꯍꯣꯏ ꯁꯦꯅꯤꯌꯔ ꯁꯤꯇꯤꯖꯦꯟ ꯑꯣꯏꯔꯕꯅꯤꯅ ꯑꯗꯩ ꯃꯦꯝ ꯕꯤꯅꯥꯒꯤꯗꯤ ꯀꯩꯅꯣ ꯇꯧꯋꯦ ꯍꯥꯏꯗ ꯌꯥꯝ ꯅꯨꯡꯉꯥꯏꯇꯦ ꯍꯥꯏ ꯑꯗꯣ ꯃꯥꯏ ꯏꯁꯀꯣꯂꯔ ꯑꯃ ꯀꯩꯅꯣꯗꯣ ꯅꯍꯥꯟ ꯑꯩꯈꯣꯏꯒꯤꯗ ꯇꯥꯔꯛꯈꯤꯕꯗꯣ
ꯎꯝ ꯑꯔꯝꯅ ꯣꯂꯣ
ꯣ ꯀ ꯀꯥꯁ ꯀ ꯇꯔꯥ ꯊꯕꯤ ꯇꯣ ꯑꯗꯨꯁꯨ ꯑꯣꯕꯔꯗꯤ ꯊꯤ ꯆꯠꯇ꯭ꯔꯣ ꯃꯥꯒꯤ ꯃꯥꯒꯤ ꯆ ꯀꯩꯅꯣꯅꯦ ꯍꯥꯏꯕꯗ ꯌꯥꯝ ꯌꯥꯗ꯭ꯔꯣ
ꯑꯣ ꯑꯣ ꯀꯩꯅꯣꯗꯨꯔꯣ ꯀꯩ ꯍꯥꯏꯈꯔꯦ ꯃꯃꯤꯡꯗꯨꯕꯨ ꯍꯅ ꯑꯔꯣ ꯑꯁꯒꯂ ꯌꯥꯏ ꯃꯥꯅꯦꯩ ꯈꯨꯗꯣꯃꯤꯗꯨꯒ
ꯑꯩꯅꯤ ꯈ ꯅꯣꯛꯅꯤꯡꯉꯤꯗꯤ ꯃꯤ ꯐ꯭ꯔꯤꯖꯤ ꯊꯣꯛꯑꯒꯦ ꯍꯥꯏꯕꯗꯨꯗꯅꯦ ꯈꯤꯇꯪ ꯏꯔꯒꯦ ꯀꯥꯏ ꯑꯩ ꯌꯥꯝ ꯈꯪꯅꯕꯒꯤꯅꯦ ꯍꯥꯏꯕꯀꯣ ꯄꯦꯄꯔ ꯈꯛꯇ ꯊꯛ ꯊꯛ ꯈꯜꯂꯛꯑꯒ ꯑꯁꯤ ꯏꯔꯣꯏꯗꯅ ꯁꯤꯁꯤ ꯁꯥꯠꯇꯣꯛꯑꯒ ꯑꯩꯅ ꯈꯜꯂꯨꯔꯤꯁꯦ ꯀꯣ ꯃꯣꯏꯅꯤꯁꯦ ꯈꯪꯅꯩꯌꯦ ꯁꯤꯅꯦꯀꯣ ꯊꯣꯛꯑꯀꯥꯟꯗ ꯅꯣꯏꯅꯤ ꯈꯪꯅꯕ꯭ꯔꯥ ꯍꯥꯏꯅ ꯈꯪꯉꯝ ꯐ꯭ꯔꯤꯁꯤꯅ ꯈꯪꯅꯁꯤ ꯀꯔꯤꯅꯣꯃꯥꯏ ꯇꯧꯗꯣꯏꯅꯠꯇ
ꯑꯩ ꯊꯣꯛꯑꯒꯦ ꯍꯥꯏꯔꯣ ꯈꯪꯗꯦ ꯃꯥꯁꯨ ꯃꯥ ꯂꯩꯅꯦ ꯑꯩ ꯊꯣꯛꯑꯒꯦꯕ ꯍꯥꯏꯔꯣ ꯃꯥꯅ ꯏ ꯀꯅꯤ ꯌꯦ ꯄꯥꯈꯠꯂꯛ ꯑꯩꯅ ꯄꯦꯄꯔꯒ ꯐꯥꯒꯠꯂꯒ ꯑꯩꯒꯤ ꯃꯥꯥꯏ ꯃ ꯑꯣꯡ ꯇꯧꯣꯔꯛꯄ ꯑꯄ ꯃꯑꯣꯡꯗꯨꯗ ꯑꯩꯗꯤ ꯃꯣꯏꯅꯤꯁꯦ ꯈꯪꯅꯩꯌꯦ ꯁꯤꯅꯦꯕ ꯑꯗꯨꯒꯗꯤ ꯄꯨꯔꯥ ꯃꯅꯤ
ꯎ
ꯅꯨꯡꯁꯤꯗꯔꯥ ꯋꯥꯈꯜ ꯆꯣꯏꯗꯕꯤꯁꯦ
ꯍꯟꯗꯛꯇꯤ ꯕꯤꯀꯥꯁ ꯂꯥꯛꯄꯗꯤꯡ ꯏꯁꯤꯟꯅꯕ ꯁꯥꯕꯗ ꯀꯌꯥꯗꯤ ꯋꯥꯒꯅꯦ ꯎ ꯄꯨꯗꯤꯗꯤ ꯃꯣꯏꯁꯦ ꯌꯥꯝ ꯑꯣꯜꯂꯤꯁꯦ ꯀꯩꯒꯤ ꯅꯍꯅꯤꯗ
ꯑꯩꯁꯦ ꯁꯀꯦꯟ ꯀꯣꯏꯁꯟ ꯏꯁꯦ ꯈꯥ ꯀꯥꯎꯊꯣꯛꯈꯤꯔ ꯆꯞ ꯆꯞ ꯆꯞ ꯌꯨꯡꯒꯅꯦ
ꯃꯣꯏꯗꯣ ꯑꯁꯤ ꯄꯥꯏꯔꯝꯗꯅꯀꯣ
ꯑꯁ ꯈꯪꯉꯣꯏꯔ ꯑꯩꯈꯣꯏ ꯈꯣꯟꯁꯤꯦ
ꯐꯣꯟꯗ ꯑꯩꯈꯣꯏ ꯋꯥꯔꯤ ꯁꯥꯟꯅꯈ꯭ꯔꯕꯅꯦꯦ
ꯑꯅꯥ ꯃ ꯁꯅ ꯑꯗꯨꯗ ꯇ
ꯂꯥꯁꯇ ꯅꯪ ꯑꯁꯤ ꯐꯣꯟꯁꯦ ꯋꯥꯝꯇ ꯉꯥꯡꯍꯧꯅꯦ ꯐꯔꯤꯀꯣ ꯇ ꯊꯒꯂ
ꯎ ꯍ ꯅꯣꯏꯅ ꯀꯩ ꯍꯥꯏꯕ ꯑꯩꯈꯣꯏꯒꯤ ꯃꯔꯝꯗ ꯅꯣꯏꯅ ꯇ꯭ꯔꯥꯟꯁꯂꯦꯠ ꯇꯧꯍꯟꯕ
ꯐꯇꯕꯨ ꯃꯖꯥꯤ
ꯑꯔꯥꯟꯕ ꯋꯥꯗ ꯍꯥꯏꯖꯤꯟꯕ꯭ꯔꯣ
ꯎꯠꯒꯤꯕꯨ ꯎꯠꯒꯤ ꯍꯥꯏꯂꯣꯏ
ꯏꯂꯕꯨ ꯌꯦꯡꯁꯤ ꯂꯦ ꯍꯥꯏ
ꯑꯗꯨ ꯃꯦꯝꯔꯠꯅꯗꯤ ꯑꯗꯨꯝ ꯅꯨꯡꯉꯥꯏ ꯍꯥꯏꯉꯣ ꯍꯥꯏꯗꯤ
ꯃꯥꯒꯤꯅꯅꯦ ꯂꯣꯏ ꯅꯨꯡꯉꯥꯏꯕ ꯑꯦꯛꯖꯥꯝꯁꯨ ꯅꯨꯡꯉꯥꯏꯌꯦꯁꯦ ꯑꯗꯨꯒ ꯃꯥꯔꯁꯇ ꯁꯥꯊꯤꯕ ꯆꯕꯥ ꯇꯕꯠ ꯀꯛꯄ
ꯀꯩꯅꯣ ꯍꯥꯏꯗꯤꯅꯦ ꯀꯩꯅꯣ ꯇꯧꯋꯦ ꯍꯥꯏꯌꯦꯕ ꯍꯥꯏꯗꯤ ꯃꯥꯏ ꯃꯈꯥꯗ ꯄꯤ ꯑꯩꯁꯤ ꯇꯧꯕꯗꯣ ꯑꯗꯨꯝ ꯅꯨꯡꯉꯥꯏ ꯅ ꯁꯛꯅꯕ
ꯁꯄꯅꯅ ꯈꯥ ꯃꯥꯟꯕꯤꯗ
ꯏꯕꯨꯡꯉ ꯑꯆꯧꯕꯗꯨꯁꯨ ꯏꯕꯦꯝꯃꯩꯗꯤ ꯈꯗꯥꯡ ꯌꯥꯝ ꯀꯜꯂꯝꯗꯧ ꯃꯥꯜꯂꯦ
ꯀꯟꯗꯅꯤ ꯀꯩꯅꯅꯅꯤ
ꯀꯩꯅꯣꯝꯒ ꯁꯣꯏꯕꯗ
ꯅꯪ ꯌꯥꯎꯗꯕ꯭ꯔ ꯃꯥ ꯑꯣ ꯉꯥꯡ ꯗ
ꯑꯒꯦ ꯑꯅꯥꯃꯀꯔ ꯃꯥꯡꯉꯥꯏ ꯍꯥꯏꯕ ꯁꯣꯜꯂꯤ ꯋꯥꯔꯤ ꯂꯤ ꯂꯩꯕꯗꯣ ꯃꯥꯡꯈꯤꯅꯤ ꯍꯥꯏꯕꯗꯣ
ꯑꯩ
ꯑꯩꯈꯣꯏꯒꯤꯅ ꯁꯥꯔ ꯑꯩꯒꯤꯗꯤ ꯁꯥꯔꯣ ꯍꯦ ꯇꯥꯡꯉꯦꯕ
ꯑꯩꯒ ꯅꯪꯒ ꯁꯥꯔꯨꯦ ꯇꯥꯏ ꯆꯂꯣ ꯏ ꯇꯉꯥꯏ ꯀꯩꯅꯃꯦ ꯅꯟꯅꯦ ꯀꯥꯏꯗꯒꯦ
ꯅꯣꯡ ꯃꯥꯏꯀꯩ ꯂꯝꯗꯒꯤ ꯑꯗꯩꯗꯤ ꯅꯣꯏ ꯑꯗꯨꯗꯥꯏꯒꯤ ꯑꯗꯨ ꯑꯗꯨ ꯂꯩ ꯃ ꯅꯪ ꯈꯪꯕ ꯃꯅ
ꯃꯜ
ꯑꯩ ꯂꯥꯛꯑꯃꯦ
ꯎꯒꯤ ꯒꯤ ꯀꯣꯏꯅꯦ
ꯉꯔꯥꯡꯅ ꯍꯟꯗꯛ
ꯑꯗꯨ ꯀꯥꯁ ꯆꯪꯉꯛꯈꯤꯗꯕꯗꯒꯤ ꯎꯈꯤꯗ꯭ꯔꯦꯕꯥ
ꯈꯪꯗꯦꯗꯥ ꯍꯩꯄꯥꯁꯦ ꯑꯔꯣꯏꯕꯤꯅꯤ ꯁꯥꯏ ꯃꯤꯅ ꯍꯥꯏꯅꯕꯗ ꯁꯨꯝ ꯃꯦꯁ ꯂꯧꯕꯗꯤ ꯀꯩꯅꯣꯝ ꯇꯧꯍꯧꯕꯅꯤ ꯍ ꯕꯦꯝꯃ ꯑꯩꯈꯅꯅꯦ ꯏꯁꯥꯅ ꯏꯁꯥ ꯁꯟꯊꯅ ꯌꯦꯡꯕ ꯃꯥꯥꯟꯅꯤ ꯃꯤꯅ ꯁꯕꯖꯦꯛꯁꯤꯗ ꯇꯥꯔꯗ ꯑꯩꯈꯣꯏꯗꯤ ꯊꯥꯛ ꯌꯥꯝ ꯋꯥꯡꯅ ꯈꯜꯂꯦ
ꯀꯩꯁꯃꯥ ꯂꯤ ꯊꯛ ꯊꯛ ꯅꯤꯛꯏꯝꯅ‌ꯦ ꯀꯅ‌ꯣ
ꯀꯤꯔꯤꯕꯅꯦ ꯀꯤꯔꯤꯕꯥ ꯀꯗꯥꯏꯗꯒꯤ ꯊꯥꯒꯠꯄꯥ ꯏꯁꯇꯦꯇꯁꯗꯣ ꯈꯪꯕ꯭ꯔꯥ ꯀꯥ ꯁꯤꯁꯇꯦꯝꯒꯤꯗꯣ
ꯑꯩ ꯐꯖꯅ ꯇꯥꯗꯦꯗ ꯀꯥꯎꯈ꯭ꯔꯦ
ꯚꯕꯤꯗꯤꯑꯣꯅꯦ ꯀ꯭ꯂꯥꯁ ꯁꯤꯁꯇꯦꯝꯗ ꯍꯥꯟꯅꯗꯤ ꯕ꯭ꯔꯍꯟ ꯀꯩꯀꯩ ꯇꯧꯔ ꯃꯈꯥ ꯃꯈꯥ ꯈꯦꯇ꯭ꯔꯤꯌꯥ ꯇꯧꯔ ꯃꯈꯥ ꯃꯈꯥ ꯆꯠꯊꯗ꯭ꯔꯣ
ꯎꯝ
ꯍꯧꯖꯤꯛꯁꯤꯅ ꯄꯤ ꯁꯤ ꯑꯦꯝ ꯕꯤ ꯕꯤ ꯁꯤ ꯑꯦꯝ ꯇꯧ ꯑꯩꯈꯣꯏ ꯃꯊꯛꯇꯅꯤ ꯂꯩꯔꯤꯗꯣ
ꯀꯩꯅꯣ ꯍꯥꯏꯅꯦ ꯑꯩ ꯒ꯭ꯌꯥꯟ ꯇꯥꯗ꯭ꯔꯦ ꯄꯤ ꯁꯤ ꯑꯦꯝꯥꯏꯗꯤ ꯀꯩꯅ
ꯄꯤ ꯁꯤ ꯑꯦꯝ ꯐꯤꯖꯤꯛꯁ ꯀꯦꯃꯦꯁꯇ꯭ꯔꯤ ꯃꯦꯠꯁ ꯑꯗꯨꯅ ꯇꯣꯞꯇꯒ ꯂꯩꯗꯅ ꯄꯤ ꯁꯤ ꯑꯦꯝ ꯕꯤ ꯐꯤꯖꯤꯛꯁ ꯀꯦꯃꯤꯁꯇ꯭ꯔꯤ ꯃꯦꯠꯁ ꯕꯥꯏꯑꯣꯂꯣꯖꯤꯅ ꯐꯥꯔꯁꯇ ꯂꯩꯔꯦ ꯁꯦꯀꯦꯟꯗꯅ ꯐꯤꯖꯤꯛꯁ ꯀꯦꯃꯤꯁꯇ꯭ꯔꯤ ꯃꯦꯠꯁ ꯑꯗꯨꯒ ꯀꯔꯤꯅꯣꯒꯟ ꯂꯩꯕꯅꯤꯅꯦ ꯊꯔꯠꯇꯅ ꯑꯥꯔꯠꯁꯀ ꯀꯣꯃꯔꯁꯀꯅ ꯂꯩꯔꯦ
ꯎꯝ
ꯑꯦꯛꯇ꯭ꯔꯣꯅꯤꯛꯁ ꯀꯩꯀꯩ ꯇꯝꯃꯨꯕ ꯀꯥꯡꯒꯨ ꯂꯩꯗꯅ ꯑꯗꯨꯒ ꯑꯗꯨꯒ ꯊꯝꯃꯤꯄꯨꯔ
ꯑꯗꯨꯦꯗꯤ ꯊꯝꯃꯣ ꯑꯩ ꯑꯃꯨꯛ ꯇꯧꯂꯛꯀꯦ ꯅꯪꯅ ꯎꯗꯣ ꯎꯝ